ꯍꯦꯜꯂꯣ
ꯑꯣ
ꯐꯤꯗꯣꯔꯥꯃꯤꯅꯣ ꯇꯥꯕ꯭ꯔꯣ ꯑꯣ ꯆꯥꯛ ꯏꯁꯤꯡꯗꯤ ꯆꯥꯛ ꯆꯥꯈ꯭ꯔꯕꯣ
ꯆꯔ
ꯀ ꯌꯦꯟꯖꯥꯡ ꯆꯥꯔꯕ
ꯈꯪꯈꯥꯎꯕꯅꯦ ꯁꯤꯡꯖꯨꯕꯅꯦ
ꯑꯣ ꯀꯅꯥꯅ ꯊꯣꯡꯉꯤꯅꯣ ꯑꯣ ꯀꯩꯅꯣꯁꯦ ꯀꯥꯡꯍꯧꯗꯤ ꯀꯔꯤ ꯀꯔꯤ ꯀꯥꯡꯍꯧ ꯀꯔꯤ ꯀꯔꯤ ꯃꯆꯥꯛ ꯑꯃ ꯉ ꯂꯧꯔꯤꯅꯣ
ꯍ ꯆꯕꯤ ꯀꯂꯗꯥ ꯈꯕꯤ ꯑꯗꯨꯒ ꯈꯖꯤꯡꯁꯨ ꯌꯥꯎꯔꯦ ꯅꯪ ꯆ
ꯅꯣꯡꯕꯁꯦ ꯑꯩꯗꯤ ꯆꯥꯛ ꯆꯥꯗ꯭ꯔꯤ ꯁꯤꯗ ꯃꯈꯣꯏꯒꯤ ꯂꯩꯃꯤꯟꯅꯕ ꯑꯍꯟ ꯑꯃ ꯍꯌꯦꯡ ꯌꯨꯝꯗ ꯆꯠꯈꯤꯗꯕ ꯑꯩꯈꯣꯏꯅ ꯂꯩꯔꯤꯕ ꯍꯣꯁꯇꯦꯜꯁꯤꯗꯒꯤ ꯍꯌꯦꯡꯗꯣ ꯃꯥꯗꯣ ꯅꯨꯃꯤꯠ ꯇꯔꯥꯉꯥꯅꯤꯃꯨꯛ ꯃꯥꯒꯤ ꯃꯣꯏꯒꯤ ꯏꯃꯨꯡ ꯃꯅꯨꯡ ꯒꯤ ꯑꯣꯏꯕ ꯊꯧꯗꯣꯛ ꯑꯃ ꯍꯥꯏꯗꯤ ꯃꯣꯏ ꯃꯌꯥꯝꯕ ꯑꯃ ꯂꯨꯍꯣꯡꯕꯒꯤ ꯍꯦꯛ ꯃꯥꯒ ꯄꯣꯛꯃꯤꯟꯅꯕ ꯃꯌꯥꯝꯕ ꯑꯃ ꯂꯨꯍꯣꯡꯕꯒꯤꯀꯣ ꯑꯗꯨꯒꯤ ꯂꯨꯍꯣꯡꯕꯒꯤ ꯊꯕꯛ ꯂꯩꯕ ꯍꯥꯏꯇꯥꯥꯔꯦ ꯌꯨꯝ ꯅꯨꯡ ꯂꯣꯏꯁꯟꯕꯒꯤ ꯕꯥꯔꯇꯣꯟ ꯅꯨꯡꯇꯣꯟ ꯏꯕꯒꯤ ꯑꯗꯨꯒꯤ ꯊꯕꯛ ꯈꯔ ꯂꯩꯕ ꯑꯩꯈꯣꯏꯁꯨ ꯆꯠꯄꯗꯤ ꯆꯠꯀꯅꯤ ꯂꯨꯍꯣꯡꯕ ꯅꯣꯡꯃ ꯋꯥꯠꯂꯤꯀꯥꯟꯗ ꯑꯩꯈꯣꯏꯁꯨ ꯊꯕꯛ ꯏꯟꯈꯥꯡ ꯀꯩꯀꯥ ꯍꯣꯏ ꯃꯃꯥꯡ ꯃꯃꯥꯡꯗꯕꯨꯗꯤ ꯇꯧꯔꯨꯔꯦ ꯑꯩꯈꯣꯏꯗꯣ ꯍꯧꯖꯤꯛ ꯂꯣꯏꯅ ꯃꯍꯩ ꯏꯔꯣꯏ ꯑꯣꯏꯔꯤꯕꯃꯤꯅ ꯏꯁꯥ ꯏꯁꯥꯒꯤ ꯑꯣꯏꯕ ꯃꯍꯩ ꯇꯝꯅꯕ ꯇꯧꯔꯤꯀꯥꯟꯗ ꯃꯇꯝꯗꯣ ꯀꯥꯏꯊꯣꯛꯄ ꯉꯝꯗꯕ ꯍꯥꯏ ꯇꯥꯔꯦꯀꯣ ꯑꯗꯨꯒꯤꯣꯅꯤ ꯉꯁꯤ ꯅꯣꯡꯃꯁꯤꯕꯨ ꯅꯪꯕꯨ ꯀꯃꯥꯏ ꯀꯃꯥꯏꯅ ꯇꯧꯔꯒ ꯍꯧꯈꯤꯒꯦ
ꯑꯗꯨꯗꯝꯕꯂꯦ
ꯎꯝ
ꯑꯗꯨꯝ ꯈꯪꯗꯦ ꯑꯗꯨꯝ ꯂꯣꯏꯁꯤꯟꯈ꯭ꯔꯦ ꯅꯣꯡꯃꯁ ꯑꯗꯨꯝ ꯇꯧꯕ ꯌꯥꯕ ꯊꯕꯛ ꯀꯩ ꯇꯧꯔꯦ ꯆꯠꯄ ꯌꯥꯕ ꯊꯕꯛ ꯀꯗꯂꯦ
ꯑꯣ
ꯍꯜꯂꯛꯦ ꯇꯃꯦꯃꯦ ꯆꯆꯥꯆꯥꯦ ꯑꯣꯏꯣꯏꯁꯟꯦ
ꯀꯩꯅꯣꯅꯦ ꯑꯩꯅ ꯅꯪꯉꯣꯟꯗ ꯋꯥ ꯑꯝꯇ ꯍꯪꯒꯦ ꯍꯥꯏꯅ ꯈꯟꯕꯅꯤꯀꯣ ꯁꯤ ꯋꯥꯁꯦ ꯀꯔꯤ ꯋꯥꯅꯣ ꯍꯥꯏꯀꯥꯟꯗ ꯑꯩꯈꯣꯏꯅ ꯅꯪꯅ ꯍꯥꯟꯅ ꯂꯩꯔꯝꯕ ꯍꯥꯏꯗꯤ ꯗꯦꯁ ꯍꯥꯏꯗꯤ ꯃꯤꯔꯩꯕꯥꯛꯇꯨꯒ ꯍꯧꯖꯤꯛ ꯍꯧꯖꯤꯛ ꯂꯩꯔꯤꯕ ꯑꯩꯈꯣꯏꯒꯤ ꯏꯃꯥ ꯂꯝꯗꯝꯁꯤꯒ ꯁꯤꯒꯤ ꯈꯦꯅꯕꯁꯦ ꯀꯔꯤ ꯀꯔꯤ ꯈꯦꯠꯅꯒꯦ ꯍꯥꯏꯐꯦꯠꯇ ꯑꯇ ꯍꯥꯏꯔꯛꯎꯗꯅ
ꯈꯦꯠꯅꯕ ꯍꯥꯏꯕꯕꯨꯕꯨ ꯁꯥꯕꯗꯤ ꯐꯖꯅ ꯈꯦꯠꯅꯔꯦ
ꯍꯥꯥ
ꯑꯥꯗꯅ ꯌꯥꯝ ꯁꯥꯏ ꯑꯗꯨꯗꯅ ꯀꯩꯁꯨ ꯌꯥꯝ ꯁꯥꯕ ꯑꯣꯏꯗꯦ
ꯑꯣ
ꯑꯗꯨ ꯁꯨꯝ ꯀꯩꯗ
ꯁꯤꯗꯅ ꯁꯤꯠꯄ ꯅꯨꯡꯁꯤꯠ ꯅꯨꯡꯁꯥꯁꯤꯅ ꯀꯃꯥꯏꯅ ꯁꯤꯠꯂꯤ ꯑꯥꯗꯨꯅ ꯀꯃꯥꯏꯅ ꯇꯧꯏ ꯑꯁꯣꯝꯗꯅ ꯎ ꯋꯥ ꯍꯧꯕꯒꯤ ꯆꯥꯡꯁꯤ ꯋꯥꯠꯄ꯭ꯔꯥ ꯑꯩꯈꯣꯏꯒꯤ ꯂꯝꯗꯝꯁꯤꯗꯗꯅ ꯀꯌꯥꯝ ꯍꯧꯋꯤ ꯅꯪꯅ ꯁꯨꯝ ꯎꯕꯗ ꯈꯦꯠꯅꯕꯗꯣ ꯀꯌꯥꯝ ꯀꯌꯥꯝ ꯈꯦꯠꯅꯒꯦ ꯑꯃꯝꯇ ꯍꯥꯏꯐꯦꯠꯇꯪ ꯍꯥꯏꯕꯗꯅ
ꯈꯦꯅꯕꯗꯤ ꯇꯁꯦ ꯈꯦꯅꯔ ꯑꯗ ꯎ ꯄ ꯐꯠꯇꯦ ꯍꯥꯏꯗꯤ ꯑꯅꯃꯅ ꯌꯨꯝ ꯍꯍꯡ ꯋꯥꯍꯥꯡꯅ ꯁꯥꯒꯠꯅꯔꯒ ꯂꯩꯔꯕꯅꯤꯅ ꯎ ꯋꯥꯗꯤ ꯑꯝꯇ ꯎꯗꯦ ꯑꯗꯨꯅ ꯁꯥꯗꯤ ꯑꯗꯨꯝ ꯁꯥꯈꯔꯦ ꯎ ꯋꯥ ꯍꯧꯗ꯭ꯔꯕꯅꯤꯅ ꯅꯨꯡꯁꯥꯒꯤ ꯃꯉꯥꯜꯗꯣ ꯑꯗꯨꯝ ꯏꯁꯥꯗ ꯌꯩꯔꯕꯅꯤꯅ ꯑꯗꯨꯝ ꯁꯥꯔꯦ ꯁꯤꯗꯅ ꯑꯃꯨꯛ ꯎ ꯋꯥ ꯉꯇꯅꯤꯅ ꯌꯥꯝ ꯄꯥꯅ ꯁꯥꯕꯗꯤ ꯑꯣꯏꯈ꯭ꯔꯦ
ꯃꯁꯤꯗ ꯑꯩꯅ ꯈꯪꯕꯗ ꯍꯥꯏꯔꯒꯗꯤ ꯑꯩꯈꯣꯏꯅ ꯁꯣꯝꯗ ꯃꯤꯔꯩꯕꯥꯛꯇ ꯌꯥꯝ ꯁꯥꯔꯤꯗꯣ ꯑꯇꯩꯒꯤ ꯑꯣꯏꯔꯝꯗꯣꯏ ꯃꯥꯟꯗꯦ ꯑꯇꯩ ꯍꯥꯏꯗꯤ ꯃꯣꯏꯒꯤꯗꯤ ꯆꯥꯎꯈꯠꯂꯛꯄꯒꯤ ꯃꯇꯨꯡ ꯃꯇꯨꯡꯏꯟꯅ ꯆꯥꯎꯈꯠꯄꯒꯤ ꯃꯔꯨꯝꯗ ꯑꯩꯈꯣꯏꯒꯤ ꯃꯤꯑꯣꯏꯕꯒꯤ ꯌꯥꯝ ꯃꯥꯡꯖꯕ ꯂꯩꯌꯦꯕ ꯍꯥꯏꯗꯤ ꯀꯩꯅꯣ ꯍꯥꯏꯕ ꯃꯇꯝꯗ ꯆꯥꯎꯈꯠꯂꯛꯑꯦꯅ ꯑꯩꯈꯣꯏꯅ ꯄꯣꯠꯊꯣꯛ ꯄꯨꯊꯣꯛꯅꯕ ꯍꯣꯠꯅꯕ ꯃꯇꯝꯗ ꯀꯣꯜ ꯀꯔꯈꯅ ꯍꯥꯏꯗꯤ ꯂꯩꯔꯤꯕ ꯄꯣꯠꯊꯣꯛ ꯄꯨꯊꯣꯛꯐꯝ ꯀꯝꯄꯦꯅꯤ ꯏꯟꯗꯁꯇ꯭ꯔꯤ ꯃꯌꯥꯝ ꯂꯩꯔꯤꯁꯦ ꯃꯁꯤꯅ ꯄꯣꯠ ꯆꯩꯁꯦ ꯄꯨꯊꯣꯛꯅꯕ ꯍꯣꯠꯅꯕꯗ ꯃꯁꯤꯗꯒꯤ ꯊꯥꯗꯣꯔꯛꯄ ꯐꯠꯇꯕ ꯍꯧꯖꯤꯛ ꯑꯣꯏꯅ ꯈꯨꯗꯝ ꯑꯣꯏꯅ ꯄꯤꯔꯔꯕꯗ ꯀꯥꯔꯕꯣꯟꯗꯥꯏꯑꯛꯁꯥꯏꯠꯀ ꯊꯥꯗꯣꯛꯏꯗꯅ ꯍꯥꯏꯗꯤ ꯃꯩꯈꯣꯏ ꯁꯤꯁꯦ ꯊꯥꯗꯣꯔꯛꯄꯁꯤꯅ ꯑꯩꯈꯣꯏ ꯃꯤꯑꯣꯏꯕꯗ ꯌꯥꯝꯅ ꯃꯥꯡꯖꯕ ꯄꯤ ꯇꯧꯔꯤ ꯑꯩꯈꯣꯏꯗ ꯃꯥꯡꯖꯕ ꯄꯤꯔꯁꯨ ꯃꯥꯅ ꯄꯨꯊꯣꯔꯛꯄ ꯄꯨꯣꯊꯣꯛꯄꯗꯤ ꯑꯩꯈꯣꯏ ꯃꯤꯑꯣꯏꯕꯗ ꯑꯃꯨꯛ ꯀꯥꯟꯅꯕ ꯄꯤꯗꯅ ꯗꯒꯖ ꯅꯠꯇꯅꯥꯃꯨ ꯁꯨꯝ ꯆꯥꯎꯈꯠꯂꯛꯄꯒꯤ ꯑꯩꯈꯣꯏꯒꯤ ꯂꯩꯔꯤꯕ ꯂꯝꯗꯝ ꯄꯨꯝꯅꯃꯛꯁꯦ ꯃꯤꯑꯣꯏꯕꯅ ꯈꯨꯟꯗꯥꯔꯤꯕ ꯂꯝ ꯄꯨꯝꯅꯃꯛꯁꯦ ꯂꯝꯗꯤ ꯆꯥꯎꯊꯣꯔꯛꯇꯦꯗꯅ ꯀꯩꯅꯣꯗꯤ ꯇꯧꯋꯤꯗꯅ ꯃꯤꯁꯤꯡꯗꯤ ꯁꯨꯝ ꯍꯦꯟꯒꯠꯂꯛꯏ ꯊꯥꯏꯅꯒꯤ ꯑꯗꯨꯃꯥꯏꯅ ꯃꯤꯁꯤꯡ ꯃꯉꯥ ꯇꯔꯥ ꯈꯨꯨꯟ ꯑꯃ ꯂꯩꯀꯥꯏꯗ ꯃꯤ ꯅꯤꯐꯨꯃ ꯌꯥꯡꯈꯩ ꯑꯃ ꯂꯩꯕꯗꯨ ꯑꯣꯏꯔꯗꯤ ꯐꯕ ꯍꯧꯖꯤꯛ ꯃꯇꯝꯗꯗꯤ ꯃꯤꯁꯦ ꯂꯥꯛ ꯂꯥꯛꯀꯤ ꯃꯊꯛꯇ ꯂꯩꯔꯕꯝꯃꯤꯅ ꯑꯗꯨꯅ ꯂꯩꯐꯝꯁꯦ ꯂꯩꯅꯕ ꯁꯥꯟꯅꯕ ꯍꯣꯠꯅꯔꯛꯄ ꯃꯇꯝꯗ ꯍꯧꯔꯝꯕ ꯎꯄꯥꯜ ꯋꯥꯄꯥꯜ ꯃꯍꯧꯁꯥꯅ ꯄꯤꯕ ꯎꯁꯤꯡ ꯄꯥꯝꯕꯤꯁꯤꯡ ꯅꯥꯄꯤ ꯁꯤꯡꯅꯤꯁꯤꯡꯁꯦ ꯀꯣꯛꯊꯣꯛꯑ ꯀꯣꯛꯊꯣꯛꯑꯒ ꯃꯤꯑꯣꯏꯕꯅ ꯈꯨꯟꯗꯥꯅꯕ ꯌꯨꯝꯇꯥ ꯂꯩꯇꯥ ꯇꯧꯅꯕ ꯃꯇꯝꯗ ꯂꯣꯏ ꯀꯣꯛꯊꯣꯛꯈꯤꯕꯗꯨꯅ ꯎ ꯋꯥꯗꯣ ꯍꯧꯗ꯭ꯔꯃꯤꯅ ꯎ ꯋꯥꯗꯒꯤ ꯊꯥꯗꯣꯔꯛꯀꯗꯕ ꯀꯥꯟꯅꯕ ꯑꯩꯈꯣꯏ ꯃꯤꯑꯣꯏꯕꯁꯤꯡꯗ ꯂꯩꯕ ꯀꯥꯟꯅꯕꯁꯤꯡꯗꯣ ꯑꯃꯠꯇ ꯊꯥꯗꯣꯛꯇ꯭ꯔꯃꯤꯅ ꯑꯩꯈꯣꯏ ꯃꯤꯑꯣꯏꯕꯁꯤꯡꯁꯦ ꯁꯤꯅꯅꯤ ꯍꯥꯏ ꯇꯦ ꯃꯔꯝ ꯑꯣꯏꯔꯒ ꯌꯥꯝꯅ ꯊꯔꯤꯕ ꯑꯗꯒꯤꯗꯤ ꯀꯩꯅꯣ ꯇꯧꯕ ꯑꯣꯏꯔꯛꯏꯁꯦ ꯍꯥꯏꯗꯤ ꯅꯨꯡꯁꯤ ꯅꯨꯡꯁꯥ ꯁꯦꯡꯉꯛꯇ꯭ꯔꯤꯕ ꯁꯤꯅ ꯑꯣꯏꯕ ꯇꯥꯏ ꯑꯥꯗ ꯂꯩꯔꯨꯕꯗꯤ ꯎꯝ ꯑꯗ ꯃꯤꯔꯝꯗ ꯂꯩꯔꯨꯕꯗꯤ ꯃꯤꯔꯝꯒꯤ ꯗꯤ ꯃꯤꯔꯝꯒꯤ ꯐꯖꯕꯒ ꯑꯩꯈꯣꯏꯒꯤ ꯂꯩꯔꯤꯕ ꯂꯝꯗꯝꯁꯤꯒꯤ ꯐꯖꯕꯒꯁꯦ ꯀꯅꯥ ꯀꯅꯥꯅ ꯍꯦꯟꯒꯦ ꯑꯝꯇ ꯆꯥꯡꯗꯝꯅꯕꯣ ꯑꯝꯇ ꯍꯥꯏꯌꯨꯗꯅ ꯑꯩꯉꯣꯟꯗ ꯇꯥꯒꯦ
ꯃꯐꯝ ꯃꯐꯝꯒꯤ ꯐꯖꯕ ꯍꯥꯏꯕꯗꯨꯅꯤꯔ ꯑ ꯑꯗ ꯂꯩ ꯑꯥꯒꯤꯅ ꯑꯥꯒꯤ ꯐꯖꯕ ꯁꯤꯒꯤꯅ ꯁꯤꯒꯤ ꯐꯖꯕ ꯐꯖꯕ ꯃꯈꯜ ꯃꯈꯜꯅꯤ ꯍꯥꯏ ꯔꯤ ꯆꯥꯡꯗꯝꯅꯤꯡꯉꯥꯏ ꯀꯅꯤꯗꯤ
ꯑꯣ ꯑꯗꯣ ꯆꯠꯅꯕꯤ ꯑꯥ ꯍꯥꯏꯌꯨ ꯇꯥꯏ
ꯑꯔꯅ
ꯑꯩꯈꯣꯏ ꯆꯠꯅꯕꯤꯁꯦ ꯀꯃꯥꯏ ꯀꯃꯥꯏꯅ ꯇꯧꯒꯦ ꯍꯥꯏꯕꯗꯤ ꯑꯩꯈꯣꯏ ꯃꯩꯇꯩꯒꯤ ꯑꯣꯏꯕ ꯆꯠꯅꯕꯤꯁꯤꯅ ꯍꯥꯏꯗꯤ ꯑꯩꯈꯣꯏꯒꯤꯗꯤ ꯁꯨꯃꯥꯏꯅ ꯂꯨꯍꯣꯡ ꯈꯣꯡꯗꯣꯡꯕꯒ ꯂꯩꯗꯅ ꯃꯣꯏꯒꯤꯅ ꯂꯨꯍꯣꯡ ꯈꯣꯡꯗꯣꯡꯕꯁꯤ ꯀꯃꯥꯏ ꯀꯃꯥꯏꯅ ꯇꯧꯏꯤ ꯑꯩꯈꯣꯏꯒꯤꯅ ꯀꯃꯥꯏ ꯀꯃꯥꯏꯅ ꯇꯧꯏ ꯑꯝꯇ ꯍꯥꯏꯐꯦꯠꯇꯪ ꯍꯥꯏꯌꯗꯅ ꯈꯦꯠꯅꯕꯗꯣ
ꯂꯨꯍꯣꯡꯕꯒꯤ ꯃꯇꯥꯡꯗꯗꯤ ꯈꯪꯗꯦꯗ ꯑꯩꯈꯣꯏꯅ ꯌꯥꯎꯕꯗꯨ ꯅꯠꯇꯕꯅꯤꯅ
ꯑꯣ ꯑꯩꯈꯣꯏ ꯑꯩꯅ ꯇꯥꯛꯀꯥꯟꯗꯗꯤ ꯁꯨꯃꯥꯏꯅ ꯇꯥꯕ ꯍꯥꯏꯇꯥꯔꯦ ꯃꯣꯏꯒꯤ ꯃꯤꯌꯥꯟ ꯍꯥꯏ ꯇꯔꯦ ꯃꯤꯔꯩꯕꯥꯛꯀꯤꯗꯤ ꯂꯨꯍꯣꯡꯕꯁꯦ ꯅꯨꯄꯤꯁꯦ ꯅꯨꯄꯤꯁꯤꯅ ꯅꯤꯄꯥꯁꯦ ꯑꯄꯥꯝꯕ ꯈꯜꯂꯤꯦ ꯑꯗꯨꯒ ꯃꯣꯏꯒꯤ ꯍꯥꯏꯗꯤ ꯑꯋꯟ ꯍꯥꯏꯗꯤ ꯀꯔꯤ ꯍꯥꯏ ꯗꯛꯈꯤꯅꯥ ꯍꯥꯏꯗꯔꯥ ꯃꯁꯤꯁꯦ ꯌꯥꯝ ꯆꯥꯎ ꯆꯥꯎꯅ ꯅꯨꯄꯤꯅ ꯑꯣꯏꯅ ꯄꯤꯌꯦ ꯑꯩꯈꯣꯏꯒꯤꯅ ꯁꯣꯝꯒꯤꯅ ꯑꯃꯨꯛ ꯅꯤꯄꯥ ꯃꯌꯨꯝꯅ ꯉꯝꯖꯕ ꯈꯔ ꯇꯧꯔꯒ ꯍꯣꯡꯉꯤꯗꯅ ꯁꯤꯒꯤ ꯈꯦꯅꯕꯁꯦ ꯌꯥꯝꯅ ꯌꯥꯝ ꯈꯦꯅꯕ꯭ꯔꯥ ꯁꯤꯒꯤ ꯑꯋꯟꯒꯤ ꯑꯋꯟ ꯑꯋꯟꯄꯣꯠ ꯎꯨꯟꯕꯒꯤ ꯆꯠꯅꯕꯤꯁꯦ ꯑꯁꯣꯝ ꯅꯥꯀꯥꯟꯗ ꯌꯥꯝꯅ ꯀꯟꯅ ꯍꯥꯏꯗꯤ ꯌꯥꯝꯅ ꯍꯨꯟꯗ ꯌꯥꯗꯕ ꯃꯑꯣꯡꯗ ꯂꯩꯍꯧꯕ꯭ꯔꯥ ꯅꯠꯇ꯭ꯔꯒ ꯁꯤꯁꯦ ꯀꯃꯥꯏꯅ ꯇꯧꯕꯅꯣ ꯅꯪ ꯈꯪꯕ꯭ꯔꯣ
ꯍꯟꯗ ꯌꯥꯗꯕ ꯃꯑꯣꯡ ꯍꯥꯏꯁꯦ ꯃꯤ ꯌꯥꯝ ꯀꯟꯅꯀꯥꯟ ꯅꯨꯕꯗꯤ ꯅꯠꯇꯦ ꯍꯥꯏꯗꯤ ꯈꯔ ꯆꯥꯎꯈꯠꯄꯕ ꯋꯥꯠꯄ ꯃꯐꯝꯗꯅ ꯍꯦꯜꯂꯦ ꯁꯨꯃꯥꯏꯅ ꯇꯧꯕꯁꯦ ꯆꯥꯎꯈꯠ ꯈꯔ ꯂꯥꯏꯔꯤꯛ ꯂꯥꯏꯁꯨ ꯇꯝꯕ ꯍꯩꯔꯕ ꯃꯤ ꯈꯔꯗꯨꯅ ꯑꯗꯨꯒꯨꯝꯕꯒꯤ ꯍꯧꯕꯒꯤ ꯃꯇꯥꯡꯗꯗꯤ ꯀꯩꯁꯨ ꯊꯧꯗꯣꯛꯅ ꯀꯩꯅꯣ ꯊꯣꯛꯇꯦ
ꯍꯥ
ꯑꯗꯨꯝ ꯑꯟꯗꯔꯁꯇꯦꯟꯗꯤꯡ ꯂꯩꯅꯔꯒ ꯑꯗꯨꯝ ꯌꯥꯔꯦꯅ ꯈꯕ ꯂꯩ
ꯑꯗꯣ ꯅꯪꯕꯨ ꯌꯨꯝꯗ ꯊꯣꯛꯂꯛꯄ ꯀꯌꯥꯝ ꯀꯨꯏꯔꯒꯦ
ꯀꯈꯨꯏ ꯈꯔ ꯀꯨꯏꯔꯦ ꯊꯥ ꯃꯔꯤ ꯃꯉꯥ ꯁꯨꯔꯦ
ꯑꯣ ꯍꯧꯖꯤꯛꯄꯨꯗꯤ ꯊꯕꯛ ꯄꯨꯔꯦ ꯍꯥꯏꯕ ꯑꯗꯨꯕꯨꯗꯤ ꯈꯪꯉꯦ ꯑꯗꯣ ꯌꯨꯝꯗ ꯂꯩꯔꯛꯀꯥꯟ ꯃꯇꯝꯗꯗꯤ ꯀꯩꯀꯩ ꯇꯧꯔꯒ ꯂꯩꯔꯛꯀꯦ
ꯌꯨꯝꯗ ꯂꯩꯔꯤꯀꯥꯟꯗ ꯀꯔꯤꯝ ꯇꯧꯗꯦ ꯆꯥꯛ ꯊꯣꯡꯉ ꯈꯣꯠꯂꯒ ꯑꯗꯨꯝ ꯂꯩꯔꯦ ꯐꯤ ꯁꯥꯔꯒꯅ ꯁꯥꯔꯦ ꯁꯥꯗ꯭ꯔꯒꯅ ꯑꯗꯨꯝ ꯀꯔꯤꯝ ꯇꯧꯗꯦ ꯌꯨꯝꯗ ꯑꯗꯨꯝ ꯇꯣꯝꯗꯅ ꯐ ꯃꯇꯝꯝ ꯂꯩꯦ
ꯑꯣ ꯅꯪꯕꯨ ꯐꯤ ꯁꯥꯕꯒ ꯍꯩꯕ꯭ꯔꯥꯅꯦ
ꯍꯩꯔꯦ ꯍꯩꯔꯦ
ꯍꯥꯏꯗꯤ ꯀꯔꯤ ꯐꯤꯅꯣ ꯅꯪꯅ ꯁꯥꯔꯝꯃꯤꯅ
ꯐꯗꯤ ꯐꯤꯗꯨꯣ
ꯑꯣ ꯐꯗꯤ ꯐꯤꯗꯤ ꯑꯩꯈꯣꯏꯅ ꯏꯔꯨꯖꯕꯗꯒ ꯁꯦꯠꯅꯕ ꯐꯗꯤꯗꯣ
ꯍꯣꯏ
ꯑꯗꯣ ꯍꯥꯏꯗꯤ ꯑꯩꯈꯣꯏꯒꯤꯗꯤ ꯊꯥꯏꯅ ꯀꯥꯟꯗꯗꯤ ꯐꯤ ꯁꯥꯕꯁꯦ ꯑꯩꯈꯣꯏꯗꯤ ꯃꯩꯇꯩꯒꯤ ꯑꯣꯏꯅꯗꯤ ꯏꯌꯣꯡꯉꯅ ꯂꯩ ꯑꯗꯨꯗ ꯁꯥꯏ ꯅꯣꯏꯒꯤꯗꯤ ꯑꯗꯨꯝꯕꯗ ꯁꯥꯕ꯭ꯔꯥ ꯅꯠꯇ꯭ꯔꯒ ꯆꯥꯎꯈꯠꯂꯛꯄꯒꯤ ꯃꯇꯨꯡ ꯏ ꯃꯇꯨꯡꯏꯟꯅ ꯃꯦꯆꯤꯟꯅ ꯁꯥꯕ꯭ꯔꯥ ꯀꯃꯥꯏꯅ ꯁꯥꯏ ꯑꯣ ꯅꯣꯡꯃꯗꯒ ꯐꯤ ꯆꯥ ꯀꯌꯥꯃꯨꯛ ꯁꯥꯕ ꯉꯝꯒꯦ
ꯃꯦꯆꯤꯅꯤꯅ ꯐꯤꯁꯦ ꯆꯨꯔꯥ ꯆꯨꯔꯥꯗ ꯆꯠꯂꯦꯗꯅ ꯅꯣꯡꯃꯗ
ꯑ
ꯇꯔꯥ ꯇꯥꯃꯉꯥ ꯀꯨꯟ ꯍꯥꯏꯗꯤ ꯃꯆꯤꯅ ꯃꯩ ꯂꯥꯛꯄ ꯂꯥꯛꯇꯕꯁꯨ ꯌꯥꯎꯋꯤꯗꯅ
ꯑꯣ
ꯑꯗꯨꯗꯨꯅ ꯃꯩ ꯂꯥꯛꯑꯗꯤ ꯌꯥꯝꯅ ꯁꯥꯔꯦ ꯂꯥꯎꯇ꯭ꯔꯒꯗꯤ ꯌꯥꯝ ꯁꯥꯕ ꯉꯝꯗꯦ
ꯍꯣꯏ ꯍꯣꯏ ꯅꯪꯕꯨ ꯍꯧꯖꯤꯛ ꯀꯩꯗꯧꯔꯝꯃꯤꯅꯣ
ꯁꯨꯝ ꯂꯩꯔꯝꯃꯤꯅꯤ
ꯍꯣꯏ ꯍꯣꯏ ꯇꯧꯔꯣ ꯇꯧꯔꯣ ꯑꯗꯨꯗꯤ ꯑꯩ ꯃꯊꯪ ꯇꯥꯕꯗ ꯑꯃꯨꯗꯪꯨꯛ ꯐꯣꯟ ꯇꯧꯔꯛꯑꯒꯦ
ꯏꯍ